ꯍꯜꯂꯣ
ꯍꯥꯏ ꯇꯔꯦ ꯍꯧꯖꯤꯛꯇꯤ ꯆꯥꯔꯕꯣ
ꯆꯥꯔꯦ ꯆꯥꯔꯦ
ꯀꯩ ꯃꯊꯌꯥ ꯃ ꯀꯥꯏ
ꯑꯂꯨꯒ ꯀꯩꯅꯣꯗꯧ ꯈꯥꯃꯦꯟ ꯑꯁꯥꯡꯕꯗꯨꯒ ꯀꯥꯡꯍꯧ ꯆꯥꯔꯦ
ꯑꯣ ꯑ ꯉꯁꯥꯏ ꯍꯥꯏꯕꯗꯨꯒ ꯆꯞ ꯃꯥꯟꯅꯩꯅꯦ ꯑ ꯃꯥꯏꯔꯦꯟ ꯃꯅꯥ ꯆꯥꯔꯦ ꯑꯩꯁꯨ ꯑ
ꯍꯥꯎꯕꯅꯦ ꯑꯗꯨꯗꯤ
ꯑꯁ ꯍꯥꯎꯗꯦꯗ ꯑꯗꯨ ꯈꯛꯇꯅꯤꯅ ꯀꯥꯡꯍꯥꯎꯒꯨꯝꯕ ꯑꯃ ꯌꯥꯎꯔꯗꯤ ꯍꯥꯎꯗꯕ
ꯁꯤꯡꯖꯨꯒꯨꯝꯕ ꯃꯦꯠꯇ꯭ꯔꯣ
ꯎꯝ ꯁꯤꯡꯖꯨ ꯃꯦꯟꯠꯅꯤꯉꯥꯏ ꯃꯤꯃꯤꯁꯨ ꯂꯩꯇꯦ
ꯑꯁ ꯅꯠꯇꯦ ꯑꯗꯨ ꯑꯣꯏꯔꯁꯨ ꯑꯗꯨꯝ ꯃꯣꯔꯣꯛ ꯑꯃꯦꯠꯄꯒꯨꯝꯕ
ꯑ ꯃꯔꯣꯛ ꯑꯃꯦꯠꯄꯗꯤ ꯌꯥꯎꯋꯤ ꯑꯗꯨ ꯑꯣꯏꯔꯁꯨ ꯉꯥꯔꯤꯗꯣ ꯌꯥꯎ ꯃꯟꯕꯒꯤ ꯈꯥꯔꯦꯕ
ꯑꯣ ꯑꯁ ꯍꯌꯦꯡ ꯑꯃꯨꯛ ꯆꯥꯎꯁꯦ ꯑꯍꯥꯎꯕ
ꯍꯝ ꯈꯪꯗꯦ ꯑꯁ ꯑꯍꯥꯎꯕ ꯆꯥꯅꯤꯡꯉꯥꯏꯁꯨ ꯃꯅꯥꯗ ꯂꯩꯇ꯭ꯔꯗꯤ ꯎꯄꯥꯏ ꯂꯩꯇꯣꯏꯅꯦ
ꯎꯝ ꯑꯗꯨꯅꯤꯅꯦ ꯎꯝ ꯎꯝ ꯀꯩꯗꯧꯔꯝꯃꯤꯅꯣ ꯍꯧꯖꯤꯛꯇꯤ
ꯍꯧꯖꯤꯛ ꯏꯅꯥꯎꯅꯨꯄꯤ ꯀꯣꯏ ꯀꯩ ꯅꯣꯗ ꯀꯣꯜ ꯇꯧꯔꯒ ꯍꯧꯖꯤꯛ ꯈꯛꯇ ꯊꯝꯕ ꯉꯥꯏꯔꯤꯑꯦ
ꯑꯣ ꯑꯁ ꯀꯥꯡ ꯌꯥꯝ ꯆꯤꯛꯑꯦꯍꯦ
ꯀꯥꯡ ꯆꯤꯛꯍꯟꯒꯅꯨꯀꯣ ꯍꯟꯗꯛ ꯃꯔꯛ ꯃꯦꯂꯦꯔꯤꯌꯥ ꯂꯩꯔꯝꯒꯅꯤꯌꯦ ꯀꯤꯗ꯭ꯔꯣ
ꯑꯁ ꯀꯩꯁꯨ ꯈꯟꯂꯦꯅ ꯑꯗꯨꯒꯨꯝꯕ ꯑꯩꯗꯤ
ꯕꯤꯁ
ꯍꯌꯦꯡꯗꯒꯤ ꯀꯔꯤ ꯊꯕꯛ ꯑꯃꯨꯛ ꯆꯠꯂꯅꯤ
ꯑꯣ ꯅꯣꯏ ꯈꯨꯟ ꯅꯪꯗꯤ ꯈꯨꯟꯗ ꯑꯃꯨꯛ ꯂꯥꯛꯂꯣꯏꯗ꯭ꯔꯣ ꯀꯩꯗꯧꯉꯩ ꯂꯥꯛꯀꯅꯤ
ꯈꯨꯟꯗ ꯍꯟꯗꯛ ꯂꯥꯛꯅꯤꯡꯉꯥꯏ ꯍꯥꯏꯕ ꯉꯝꯗꯦꯗ ꯂꯥꯛꯀꯗꯕ ꯃꯥꯟꯗꯦ
ꯅꯣꯏꯗꯤ ꯈꯨꯟꯗ ꯄꯥꯛ ꯂꯩꯅꯤꯡꯗꯕ ꯃꯥꯜꯂꯦꯗ
ꯑꯁ ꯂꯩꯅꯤꯡꯉꯦꯗ
ꯎꯝ ꯑꯗ ꯑꯩꯁꯨ
ꯁꯤꯗ ꯆꯠꯊꯣꯛꯈ꯭ꯔꯗꯤ ꯑꯃꯨꯛ ꯌꯥꯗꯕ
ꯎꯝ
ꯊꯕꯛ ꯁꯨꯔꯒ ꯂꯩꯕꯅꯤꯅ ꯏꯆꯦꯗꯣ ꯃꯥꯗꯤ ꯊꯦꯡꯅ ꯍꯜꯂꯛꯄꯅꯤꯅ ꯆꯥꯛ ꯊꯣꯡꯕꯤꯅꯕ ꯃꯤ ꯂꯩꯇꯦ ꯃꯊꯟꯇ ꯍꯜꯂꯛꯑꯒ ꯆꯥꯔꯗꯤ ꯑꯃꯨꯛ ꯄꯨꯡ ꯑꯃ ꯑꯅꯤꯗ ꯑꯌꯨꯛꯀꯤ ꯆꯥꯛ ꯆꯥꯔꯅꯤ
ꯎꯝ ꯌꯥꯝ ꯊꯦꯡꯉꯦ ꯑꯗꯨꯒꯤꯅꯦ ꯃꯥꯗꯣ ꯀꯥꯡꯗꯣꯥꯛ ꯐꯖꯅ ꯆꯥꯗꯕꯩꯅꯤ ꯃꯥ
ꯑꯗꯨꯒꯤꯅꯦ ꯃꯥ ꯊꯦꯡꯅ ꯍꯜꯂꯛꯑꯗꯤ ꯑꯃꯨꯛ ꯆꯥꯛ ꯊꯣꯡꯅꯤꯉꯥꯏꯗꯣ ꯋꯥꯒꯅꯦꯕ ꯑꯗꯒꯤ
ꯪ ꯉꯆꯦꯗꯨꯁꯨ ꯊꯕꯛꯇꯤ ꯀꯟꯕꯅꯦꯍꯦ
ꯀꯟꯕ꯭ꯔꯥ ꯀꯟꯗꯕ꯭ꯔꯥ ꯈꯪꯗ꯭ꯔꯦ
ꯀꯟꯕꯅꯦ ꯀꯟꯕꯅꯦ ꯈꯪꯉꯤ ꯒ꯭ꯌꯥꯟ ꯇꯥꯗꯦ ꯅꯣꯏꯅ ꯆꯦꯒ ꯃꯥꯟꯅꯕ ꯌꯥꯗꯦ ꯑꯩꯈꯣꯏꯗꯤ
ꯏꯁꯁ ꯅꯪꯁꯨ ꯀꯜꯂꯤꯗꯨꯗꯤ
ꯀꯟꯗꯦꯍꯦ ꯑꯩ ꯌꯥꯝ ꯁꯣꯜꯂꯦꯕ
ꯌꯥꯝ ꯀꯜꯂꯒ ꯂꯧꯒ ꯁꯨꯕ ꯆꯜꯂꯒ
ꯑꯦ ꯑꯗꯨꯗꯤ ꯁꯨꯗꯕ ꯌꯥꯗꯕꯒꯤꯅꯦ
ꯑꯗꯨꯅꯦꯕ ꯁꯨꯗꯕ ꯌꯥꯗꯕ ꯃꯇꯥꯡ ꯑꯗꯨꯝ ꯂꯥꯛꯔꯗꯤ ꯅꯨꯄꯥ ꯅꯨꯄꯤ ꯈꯔꯗꯤ ꯑꯗꯨꯝ ꯁꯨꯗꯣꯛꯀꯅꯦꯕ ꯍꯩꯔꯁꯨ ꯍꯩꯇ꯭ꯔꯁꯨ ꯑꯗꯨꯝ ꯆꯠꯂꯒ ꯁꯨꯔꯗꯤ ꯑꯗꯨꯝ ꯍꯩꯒꯅꯦꯕ ꯍꯌꯦꯡꯅꯤ
ꯌꯨꯝꯗ ꯂꯩꯒꯅꯤꯗ ꯌꯨꯝꯗ ꯀꯝ ꯂꯩꯦ ꯑꯩꯗꯤ
ꯍꯣꯏ ꯑꯗꯨꯝ ꯂꯩꯔꯣꯗ ꯅꯨꯡꯁꯥ ꯁꯥꯕ ꯀꯥꯟꯗ ꯃꯄꯥꯟ ꯊꯣꯛꯑꯒ ꯀꯨꯆꯨ ꯀꯨꯃꯦꯟ ꯃꯥꯡꯅꯕꯅꯤ
ꯑꯁ ꯂꯣꯏꯔꯦ ꯍꯟꯗꯛ ꯃꯔꯛꯁꯦ ꯑꯁ ꯑꯩꯈꯣꯏ ꯈꯨꯟꯒꯤ ꯏꯁꯤꯡꯅꯅꯤꯅꯦ ꯑꯗꯨꯗꯤ
ꯎꯝ ꯏꯁꯤꯡꯁꯨ ꯄꯥꯏꯕ ꯅꯨꯡꯉꯥꯏꯇꯕꯅꯦ
ꯑꯗꯨꯅꯦ ꯌꯥꯝꯅ ꯀꯥꯛ ꯀꯥꯛ ꯂꯥꯎꯋꯦꯕ ꯃꯥꯏ ꯇꯥꯕ ꯀꯥꯟꯗꯁꯨ ꯀꯣ
ꯌꯥꯝꯅ ꯑꯁ ꯀꯩꯅꯣꯁꯨ ꯇꯧꯕꯅꯦ ꯅꯨꯡꯉꯥꯏꯇꯕꯅꯤ
ꯎꯝ ꯏꯔꯨꯔꯁꯨꯀꯣ ꯂꯨꯗꯕꯒꯨꯝꯅꯣ ꯑꯩꯅ ꯋꯥꯎꯔꯒꯅꯤ
ꯑꯁ ꯑꯗꯨꯗ ꯈꯛꯇ ꯅꯠꯇꯦ ꯑꯩꯈꯣꯏ ꯑꯁꯤꯗꯁꯨ ꯑꯗꯨꯃꯥꯏꯅ ꯇꯧꯋꯦ ꯁꯝꯒꯁꯦ ꯌꯥꯝ ꯃꯣꯟ ꯃꯣꯟ ꯂꯥꯎꯗ꯭ꯔꯦ ꯀꯥꯛ ꯀꯥꯛ ꯂꯥꯎꯈ꯭ꯔꯦ
ꯑ ꯑꯗꯨꯗꯤ ꯏꯁꯤꯡ ꯐꯠꯇꯕꯒꯤꯅꯦ ꯑꯗꯣ
ꯎꯝ ꯑꯩꯈꯣꯏꯗꯤ ꯍꯤꯗꯥꯛ ꯑꯗꯨꯝ ꯊꯝꯃꯒ ꯁꯤꯖꯤꯟꯅꯔꯒꯗꯤꯁꯤꯡꯗ
ꯊꯥꯡꯗꯦ
ꯁꯌꯦ
ꯆꯥꯏ ꯍ
ꯅꯣꯏꯗꯤ ꯅꯣꯡ ꯈꯔ ꯇꯥꯕꯤꯕꯅꯤꯅ ꯐꯔꯤꯅꯦ ꯑꯩꯈꯣꯏꯗꯗꯤ ꯅꯣꯡ ꯁꯨꯛ ꯇꯥ ꯇꯥꯕꯤꯗꯦ ꯉꯁꯥꯏꯗꯣ ꯌꯥꯝ ꯑꯃꯝꯃꯒ ꯅꯨꯡꯁꯤꯠꯀ ꯈꯔ ꯁꯤꯠꯂꯒ ꯂꯥꯛꯄꯗꯨꯗ ꯑꯩꯗꯤ ꯅꯣꯡ ꯇꯥꯒꯗ꯭ꯔꯅ ꯈꯜꯂꯒ ꯑꯁ
ꯆꯨꯝꯅ ꯁꯨꯝ ꯑꯣ ꯇ꯭ꯔꯦꯂꯔꯅꯤꯗ ꯑꯗꯨꯗꯤ
ꯍꯣꯏ
ꯑꯩꯈꯣꯏꯕꯨ ꯀꯩꯅꯣ ꯄ꯭ꯔꯦꯡ ꯇꯧꯕ ꯖꯥꯠꯅꯤ ꯅꯣꯡꯁꯨ
ꯎꯝ ꯀꯔꯤꯒꯤꯔꯥ ꯈꯪꯗꯦ ꯅꯣꯡꯁꯦ ꯇꯥꯅꯤꯡꯗꯕꯅ ꯌꯥꯝ ꯍꯩꯊꯔꯗꯤ ꯅꯨꯡꯉꯥꯏꯒꯗꯕ
ꯑꯗꯨꯅꯤ ꯅꯣꯏ ꯅꯆꯦꯗꯤ ꯊꯕꯛ ꯍꯜꯂꯛꯑꯕꯣ
ꯎꯝ ꯍꯜꯂꯛꯑꯦ ꯉꯁꯥꯏꯗꯒꯤ ꯍꯜꯂꯛꯈ꯭ꯔꯦ
ꯎꯝ ꯍꯥꯏꯅꯦ
ꯑꯁ ꯁꯤꯡꯖꯨ ꯃꯦꯠꯄ ꯆꯥꯅꯤꯡꯈ꯭ꯔꯦꯗ ꯍꯧꯖꯤꯛ
ꯆꯥꯔꯨꯅꯦ ꯅꯣꯏꯗꯤ ꯆꯠ ꯆꯥꯅꯤꯡꯕ ꯆꯥꯅꯤꯡ ꯆꯥꯅꯤꯡꯕꯗꯣ ꯑꯗꯨꯝ ꯍꯦꯛꯇ ꯂꯧꯔꯒ ꯆꯥꯕ ꯌꯥꯏꯅꯤ ꯅꯣꯏꯗꯤ
ꯂꯩꯇꯕꯒꯤꯅꯤꯅꯦ
ꯑꯦ ꯑꯗꯣ ꯁꯤꯡ ꯃꯤꯃꯤꯗꯣ ꯂꯨꯄꯥ ꯇꯔꯥꯒꯤ ꯂꯧꯔꯣ ꯅꯥꯀꯨꯞꯄꯤꯗꯨꯣ ꯇꯔꯥꯒꯤ ꯂꯧꯔꯣ
ꯁꯤꯗ ꯐꯪꯗꯦ ꯑꯩꯈꯣꯏꯗꯗꯤ
ꯑꯣ
ꯑꯗꯨꯗꯒꯤꯅꯦ
ꯉꯁꯥꯏ ꯅꯨꯄꯤ ꯑꯃꯗꯤ ꯑꯦꯜꯗꯣ ꯐꯣꯟ ꯇꯧꯔꯒ ꯋꯥꯔꯤ ꯁꯥꯟꯅꯔꯒ ꯑꯣꯛꯁꯥ ꯑꯗꯨꯃꯥꯏꯅ ꯊꯣꯡꯉꯗꯤ ꯑꯁꯨꯃꯥꯏꯅ ꯊꯣꯡꯉꯗꯤ ꯍꯥꯎꯕꯅꯦ ꯍꯥꯏꯔꯒ ꯃꯥꯗ ꯆꯥꯅꯤꯡꯂꯛꯄ ꯃꯥꯂꯦ
ꯑ
ꯕꯛ ꯂꯣ ꯍꯥꯏꯔꯒ ꯑꯁ ꯑꯣꯛꯁꯥ ꯆꯠꯅꯤꯡꯌꯦ ꯑꯣꯛꯁꯥ ꯂꯩꯔꯨꯒꯦ ꯊꯣꯡꯉꯨꯒꯦꯅ ꯆꯠꯈꯤꯕꯅꯦꯕ
ꯑꯁ ꯑꯩ ꯁꯨ ꯉꯁꯥꯏ ꯆꯥꯛ ꯂꯥꯝꯃꯟꯕꯒꯤꯀꯣ
ꯎꯝ
ꯑꯗꯨꯝ ꯄꯪꯆꯥꯥ ꯆꯥꯈ꯭ꯔꯕꯅꯦ ꯑꯩꯁꯨ
ꯑꯣꯛꯁꯥꯁꯨ ꯐꯖꯅ ꯊꯣꯡꯉꯗꯤ ꯍꯥꯎꯕꯅꯦ
ꯎꯝ
ꯃꯍꯤ ꯌꯥꯝꯗꯕꯤꯗꯀꯣ ꯈꯖꯤꯛ ꯈꯤꯇꯪ ꯇꯧꯔꯒ ꯄꯤꯁꯇꯣ ꯈꯔ ꯆꯥꯎꯔꯗꯤ ꯍꯥꯎꯅꯤ
ꯅꯠꯇ꯭ꯔꯒ ꯁꯣꯏꯕꯨꯝ ꯍꯥꯞꯀꯦꯔꯥꯀꯣ ꯁꯥꯎꯕꯅꯤꯅꯦ ꯑꯗꯨꯁꯨ
ꯍꯥꯎꯕꯅꯦ ꯆꯥꯕꯁꯨ ꯐꯪꯗ꯭ꯔꯦ
ꯐꯪꯗ꯭ꯔꯦ ꯑꯁ ꯑꯩ ꯑꯦ ꯑꯣꯛꯁꯥꯕꯨꯗꯤ ꯑꯗꯨꯝ ꯆꯥꯕ ꯐꯪꯉꯦꯗ ꯑꯩꯈꯣꯏ ꯀꯛꯂꯤꯉꯩꯗ ꯍꯧꯖꯤꯛꯇꯤ ꯆꯥꯕ ꯑꯃꯨꯛ ꯐꯪꯗ꯭ꯔꯦ
ꯌꯦꯟ ꯑꯇꯥꯎꯕꯗꯣ
ꯎꯝ
ꯃꯥꯒꯤ ꯋꯤꯡꯁꯇꯣ ꯑꯗꯨ ꯍꯥꯎꯋꯦ ꯑꯩꯒꯤꯗꯤ ꯃꯍꯥꯎ ꯌꯥꯝ ꯂꯩꯌꯦꯕ
ꯑꯩꯗꯤꯀꯣ ꯌꯦꯟꯒꯨꯝꯕ ꯆꯥꯔꯗꯤ ꯀꯩꯅꯣꯅꯦ ꯍꯥꯏꯗꯤ ꯃꯇꯣꯡ ꯆꯥꯅꯤꯡꯗꯦ ꯁꯔꯨꯒꯨꯝꯕ ꯈꯛꯇ ꯆꯥꯅꯤꯡꯉꯦ ꯀꯔꯤꯒꯤꯔꯥ
ꯑꯗꯨ ꯅꯍꯥꯟꯋꯥ ꯑꯩꯒꯤꯗꯤ ꯃꯥꯒꯤ ꯅꯤꯗꯣ ꯈꯪꯕ꯭ꯔꯥ ꯑꯗꯣ ꯑꯗꯨꯒꯤ ꯄꯥꯔꯠꯇꯣ ꯌꯥꯝ ꯍꯥꯎꯋꯦ ꯑꯩꯒꯤꯗꯤ
ꯑꯗꯨꯅꯦ ꯑꯩꯗꯤ ꯑꯁ ꯃꯇꯣꯒ ꯆꯥꯅꯤꯡꯗ꯭ꯔꯦꯗ ꯑꯗꯨꯒꯨꯝꯕ ꯆꯥꯔꯗꯤ ꯌꯦꯟ ꯆꯥꯔꯗꯤ ꯎꯝ ꯁꯔꯨꯒꯨꯝꯕꯀꯣ
ꯎꯝ
ꯃꯈꯣꯡꯒꯨꯝꯕ ꯎꯝ ꯎꯝ ꯑꯗꯨꯒꯨꯝꯕꯅ ꯍꯥꯎꯋꯦ
ꯍꯋꯦ ꯍꯦ ꯂꯣꯀꯦꯜꯒꯤꯗꯤ ꯑꯁ ꯃꯥꯒꯤ ꯀꯔꯤ
ꯆꯥꯕ ꯍꯩꯇꯦ
ꯑꯦꯒꯤ
ꯃꯈꯣꯡꯗꯣ ꯑꯃꯨꯛ
ꯑꯥ ꯃꯀꯣꯛ ꯑꯗꯨꯗꯤ ꯆꯥꯕ ꯍꯩꯅꯗꯦ ꯍꯣꯏ ꯀꯜꯂꯦꯕ ꯑꯗꯨ ꯑꯗꯨ ꯑꯣꯏꯔꯁꯨ ꯃꯍꯥꯎꯗꯤ ꯂꯩꯗꯅ ꯃꯥꯗꯤ ꯃꯍꯤ
ꯎꯝ ꯃꯍꯤ ꯑꯣ ꯁꯤꯡ ꯈꯔ ꯍꯥꯞꯕꯀꯣ ꯊꯥꯎ ꯉꯧꯗꯕꯤꯗ
ꯎꯝ ꯕꯣꯏꯂꯔꯒꯤꯗꯤ ꯃꯥꯒꯤ ꯏꯁꯀꯤꯟꯗꯨꯗꯤ ꯍꯥꯎꯗꯦꯗꯅ ꯀꯣ ꯑꯩꯈꯣꯏ ꯂꯣꯀꯦꯜꯒꯤꯗꯤ ꯑꯁ ꯍꯥꯎꯕꯅꯦ ꯂꯣꯏ ꯍꯥꯎꯋꯦ
ꯂꯣꯀꯦꯜꯒꯤꯗꯨꯗꯤ ꯍꯥꯎꯕꯅꯦ ꯑꯗꯨꯕꯨ ꯃꯈꯣꯡꯗꯨꯗꯤ ꯆꯥꯕ ꯍꯥꯎꯗ ꯎ ꯂꯣꯀꯦꯜꯒꯤꯗꯨꯗꯤꯀꯣ ꯁꯨꯞ ꯑꯣꯏꯅ ꯁꯦꯝꯃꯒ ꯊꯛꯄꯗꯣ
ꯎꯝ ꯃꯤꯗꯤ ꯁꯤꯡꯖꯨ ꯆꯥꯅꯩꯌꯦ ꯂꯣꯀꯦꯜꯒꯤꯗꯣ
ꯑꯣ ꯀꯃꯥꯏꯅ
ꯎꯝ ꯍꯥꯟꯅ ꯆꯝꯐꯨꯠ ꯐꯨꯠꯂꯦꯗꯅ ꯑꯗꯨꯒ ꯃꯍꯤꯗꯨꯅ ꯊꯛꯅꯤꯡꯉꯥꯏ ꯊꯝꯕ ꯑꯗꯨꯒ ꯃꯥꯒꯤ ꯃꯇꯣꯒꯨꯝꯕ ꯑꯗꯨꯅ ꯄꯤꯁ ꯃꯆꯥ ꯃꯆꯥ ꯁꯦꯠꯇꯣꯛꯑꯒꯀꯣ ꯃꯣꯔꯣꯛ ꯃꯦꯠꯄꯒꯤ ꯑꯃꯦꯠ ꯄꯗꯨꯗ ꯑꯗꯨꯝ ꯃꯦꯠꯂꯒ ꯆꯥꯏ ꯍꯥꯏꯑꯦ ꯍꯥꯎꯋꯦ ꯍꯥꯏꯌꯦ
ꯑꯁ ꯑꯩꯗꯤ ꯈꯪꯗꯦꯗꯅ
ꯍꯥꯎꯋꯦ ꯍꯥꯏꯑꯦ ꯃꯨꯛꯕꯥꯡ ꯅꯨꯄꯤ ꯑꯃ ꯂꯩꯕꯅꯦ ꯇꯥꯡꯈꯨꯜ ꯅꯨꯄꯤ ꯑꯃ
ꯅꯀꯦꯒꯦꯖꯕꯨ ꯁꯤꯡꯖꯨ ꯆꯥꯏ ꯍꯥꯏꯕꯗꯣ ꯑꯁ ꯑꯩ ꯉꯁꯤꯅ ꯑꯍꯥꯟꯕꯅꯦ ꯈꯪꯕꯁꯦ
ꯍꯋꯦ ꯍꯋꯦ ꯍꯥꯏꯑ ꯑꯗꯨ ꯆꯒꯦꯝ ꯆꯒꯦꯝ ꯇꯧꯕꯁꯨ ꯍꯥꯎꯕꯅꯦ ꯂꯣꯀꯦꯜꯒꯤꯗꯣ
ꯍꯣꯏ ꯑꯗꯨ ꯑꯁ ꯉꯥꯅꯨꯁꯦ ꯀꯦꯝ ꯇꯧꯕꯒꯤꯁꯨ ꯍꯥꯎꯕꯅꯦ
ꯑꯦ ꯑꯗꯨꯗꯤ ꯌꯥꯝ ꯍꯥꯎꯋꯦ ꯆꯥꯛꯇꯣ ꯐꯖ ꯐꯖꯅ ꯁꯨꯔꯒꯀꯣ
ꯎꯝ ꯍꯣꯏ ꯐꯖꯅ ꯊꯣꯡꯉꯒ ꯑꯗꯨꯒ ꯃꯆꯨ ꯀꯩꯀꯥꯗꯣ ꯐꯖꯅ ꯍꯥꯞꯔꯒ ꯊꯣꯡꯕꯗꯣ ꯑꯗꯨꯒ ꯈꯔ ꯈꯔꯒ ꯑꯃꯨꯛ ꯁꯥꯇꯛ ꯇꯧꯕꯗꯣ
ꯎꯝ ꯆꯥꯕ ꯐꯪꯗ꯭ꯔꯦꯅꯦ ꯍꯧꯖꯤꯛꯀꯥꯟꯗꯤ
ꯎꯝ ꯑꯁ ꯉꯥꯅꯨꯗꯤ ꯆꯤꯒꯦꯝ ꯄꯣꯝꯕ ꯈꯛꯇ ꯅꯠꯇꯦ ꯑꯂꯨꯒ ꯑꯂꯨꯒꯗꯣ ꯄꯤꯁ ꯌꯥꯝ ꯆꯥꯎꯅ ꯀꯩꯅꯣ ꯊꯝꯂꯒꯀꯣ ꯑꯗꯨꯒ ꯑꯁ ꯃꯍꯤ ꯊꯝꯗꯕꯤꯗ
ꯑꯣ
ꯆꯥꯅꯤꯡꯉꯦ ꯍꯧꯖꯤꯛ
ꯎꯝ ꯅꯣꯏꯒꯤ ꯉꯥꯅꯨ ꯂꯩ ꯌꯥꯝ ꯂꯩꯗꯥꯏꯅꯦ ꯄꯨꯔꯛꯑꯣ ꯍꯥꯏꯌꯣꯅꯦ
ꯑꯁ ꯉꯥꯅꯨ ꯆꯥꯅꯤꯡꯉꯦ ꯍꯥꯏꯔꯒ ꯑꯁ ꯃꯆꯥ ꯂꯣꯏ ꯄꯣꯛꯑꯒ ꯑꯣꯏꯗ꯭ꯔꯦ ꯂꯣꯏ ꯑꯃꯨꯛ ꯀꯩꯅꯣ ꯇꯧꯈ꯭ꯔꯦ ꯍꯥꯏꯌꯦ
ꯎꯝ ꯍꯥꯎꯕꯅꯦꯅꯦ ꯁꯥ ꯑꯗꯨꯒ ꯀꯩꯅꯣ ꯕꯣꯏꯂꯔꯗꯣ
ꯎꯝ
ꯑꯗꯨꯁꯨ ꯆꯝꯐꯨꯠ ꯐꯨꯠꯇꯣꯛꯑꯒ ꯃꯥꯒꯤ ꯃꯇꯣꯡꯁꯤꯡꯗꯨꯀꯣ ꯀꯪꯍꯜꯂꯒ ꯆꯝꯐꯨꯠ ꯐꯨꯠꯂꯦ ꯑꯗꯨꯒ ꯀꯪꯍꯜꯂꯒ ꯀꯪꯕ ꯃꯇꯝꯗ ꯑꯁ ꯌꯥꯝ ꯍꯥꯎꯕꯅꯦ ꯑꯗꯣ ꯁꯟꯁꯥꯗꯒꯤꯁꯨ ꯍꯥꯎꯋꯦ ꯑꯗꯨꯅ
ꯑꯗꯨꯁꯨ ꯃꯍꯥꯎ ꯂꯩꯕꯅꯦ ꯑꯁ ꯅꯍꯥꯟꯗꯣ ꯑꯩ ꯑꯩꯈꯣꯏ ꯉꯥꯅꯨ ꯑꯃ ꯁꯤꯀꯦꯝ ꯊꯣꯡꯉꯦꯕ
ꯎꯝ
ꯑꯗꯨꯗ ꯃꯥꯒꯤ ꯀꯂꯦꯖꯥꯗꯣ
ꯑꯥ
ꯀꯂꯦꯖꯥꯗꯨꯗ ꯑꯈꯥꯕ ꯑꯃ ꯂꯩꯕꯗꯣ ꯃꯆꯥ ꯑꯃ
ꯑ ꯑꯣ ꯑꯣ
ꯑꯗꯨ ꯂꯧꯊꯣꯛꯄ ꯀꯥꯎꯔꯕ ꯃꯥꯜꯂꯦꯕ
ꯑꯗꯨꯗꯣ ꯆꯥꯎꯁꯨ ꯆꯥꯎꯋꯦꯕ ꯉꯥꯅꯨꯗꯣ ꯑꯗ ꯀꯂꯦꯖꯥꯁꯤꯁꯨ ꯆꯥꯎꯋꯦꯕ ꯈꯪꯍꯧꯗꯕꯤꯗ ꯊꯣꯡꯈ꯭ꯔꯦꯕ ꯊꯣꯡꯃꯤꯟꯅꯈ꯭ꯔꯦꯕ ꯑꯗꯣ ꯃꯆꯥꯗꯨꯗꯤ ꯄꯣꯈꯥꯏꯗ꯭ꯔꯤꯕ ꯃꯥꯜꯂꯦꯕ ꯑꯗꯨꯝ ꯀꯥꯏꯗꯕꯤꯗ ꯑꯗꯨꯝ ꯂꯩꯔꯕ ꯃꯥꯜꯂꯦꯕ ꯑꯁ ꯑꯩꯗꯤ ꯀꯦꯂꯦꯖꯥ ꯄꯥꯝꯃꯦ ꯍꯥꯏꯔ ꯑꯩ ꯀꯂꯦꯖꯥ ꯆꯥꯔꯦ ꯑꯩꯁꯨ ꯀꯦꯂꯦꯖꯥꯗ ꯀꯦꯂꯦꯖꯥꯗꯤ ꯑꯗꯨꯝ ꯅꯣꯟ ꯅꯣꯟ ꯂꯥꯑꯣꯕꯅꯤꯅ ꯈꯨꯠꯅꯁꯨ ꯂꯧꯔꯒ ꯑꯗꯨꯝ ꯆꯥꯕ ꯌꯥꯕꯅꯦꯕ ꯑꯗ ꯑꯁ ꯑꯩꯗꯤ ꯌꯥꯝ ꯍꯥꯎꯔꯅꯤꯅ ꯈꯨꯠꯇꯣ ꯄꯥꯏꯈꯠꯂꯒ ꯑꯁ ꯌꯥꯗꯦ ꯍꯦꯛꯇ ꯊꯤꯟꯖꯤꯜꯂꯒ ꯁꯥꯔꯛꯄ ꯀꯥꯟꯗ ꯃꯆꯥ ꯑꯃ ꯈꯥꯕꯗꯣ ꯑꯗꯨ ꯁꯥꯏꯕ ꯐꯪꯉꯣ ꯑꯗꯨ ꯁꯥꯏꯕ ꯐꯪꯈ꯭ꯔꯦ ꯑꯩꯅ ꯌꯦꯡꯊꯣꯛꯑꯦ ꯑꯩꯅ ꯎ ꯀꯣ ꯑꯗꯨꯗꯒꯤꯗꯤ ꯑꯩ ꯆꯥꯛ ꯆꯥꯕ ꯌꯥꯗ꯭ꯔꯦ ꯆꯤꯟꯒꯁꯦ ꯂꯣꯏ ꯈꯥꯈ꯭ꯔꯦ ꯑꯗꯨꯗ ꯑꯁ ꯌꯥꯝ ꯈꯥꯏꯌꯦ ꯍꯤꯗꯥꯛꯇꯒꯤ ꯍꯦꯟꯅ ꯈꯥꯏ ꯑꯩꯅ
ꯑꯗꯨꯗꯤ ꯑꯗꯨ ꯑꯣꯏꯔꯁꯨ ꯉꯥꯒꯤ ꯑꯈꯥꯕꯗꯨ ꯂꯩꯔ ꯅ ꯃꯔꯤꯟꯒꯨꯝꯕꯗꯣ ꯑꯗꯨꯗꯤ ꯍꯥꯎꯕꯅꯦꯍꯦ
ꯎꯝ ꯉ ꯉꯥꯅꯨꯒꯤꯗꯣ ꯑꯩꯗꯣ ꯑꯁ ꯌꯥꯗ ꯆꯤꯡꯁꯤꯜꯂꯒ ꯄꯞ ꯁꯥꯏꯖꯤꯟꯈ꯭ꯔꯕ ꯑꯁ ꯂꯣꯏꯔꯦ ꯑꯩ ꯆꯤꯟꯖꯦ ꯈꯥꯕꯅ ꯈꯥꯕꯅ ꯏꯁꯤꯡ ꯑꯃꯨꯛ ꯀꯩꯅꯣ ꯇꯧꯔꯒꯁꯨ ꯑꯗꯨꯝ ꯈꯥꯔꯒ ꯂꯩꯔꯦ ꯆꯥꯛ ꯆꯥ ꯇꯣꯛꯑꯐꯥꯎ ꯑꯗꯨꯝ ꯈꯥꯔꯒ ꯂꯩꯔꯦ ꯑꯩꯒꯤ ꯆꯤꯟꯗꯣ ꯑꯗꯨꯒꯤ ꯃꯇꯨꯡꯗꯒꯤꯗꯤ ꯑꯩ ꯑꯗꯨ ꯀꯂꯦꯖꯥꯗꯣ ꯑꯣ ꯆꯥꯗ꯭ꯔꯦ
ꯍꯥꯎꯕꯅꯦ ꯀꯥꯂꯦꯖꯥ ꯑꯃꯦꯠꯄꯁꯨ ꯍꯥꯎꯋꯦ ꯑꯩꯗꯤꯀꯣ ꯎꯝ ꯃꯥꯒꯤ ꯃꯅꯨꯡꯁꯥꯒꯤ ꯄꯥꯔꯠ ꯀꯥꯂꯦꯖꯥꯅꯦ ꯃꯀꯟꯅꯦ ꯃꯈꯣꯡꯅꯦ ꯃꯥꯒꯤ ꯃꯔꯤꯟꯅ ꯑꯗꯨꯝ ꯃꯤꯛꯁ ꯐꯖꯅ ꯊꯣꯡꯕꯤꯔꯀꯣ
ꯎꯝ
ꯑꯗꯨ ꯆꯥꯅꯤꯡꯉꯦ ꯑꯩꯗꯤ
ꯑꯗꯨ ꯑꯁ ꯃꯅꯨꯡꯅꯨꯡꯁꯥꯗꯤ ꯂꯣꯏꯅ ꯄꯥꯝꯕ ꯉꯥꯛꯇꯅꯤꯅꯦ
ꯑꯗꯨꯅꯦ ꯃꯨꯛꯕꯥ ꯌꯦꯡꯕ ꯀꯥꯟꯗꯀꯣ ꯑꯗꯨꯒꯨꯝꯕ ꯆꯥꯔꯗꯤ ꯌꯥꯝ ꯆꯥꯅꯤꯡꯉꯦꯕ
ꯎꯝ ꯑꯁ ꯃꯨꯛꯄꯪ ꯌꯦꯡꯕꯗꯗꯤ ꯌꯦꯡꯕꯗꯗꯤ ꯑꯁ ꯌꯥꯝ ꯆꯥꯅꯤꯡꯕ ꯑꯗꯨꯗ ꯑꯩꯈꯣꯏꯅ ꯑꯃꯨꯛ ꯆꯥꯔꯗꯤ ꯀꯩꯅꯣ ꯇꯧꯕꯅꯦ ꯆꯪꯕ ꯉꯝꯗꯕꯅꯦ
ꯎꯝ ꯃꯣꯏꯁꯨ ꯌꯥꯝ ꯍꯥꯎꯗ꯭ꯔꯁꯨꯀꯣ ꯑꯗꯨꯝ ꯆꯥꯔꯗꯤ ꯍꯥꯎꯅꯤꯉꯥꯏ ꯆꯥꯕꯅꯦꯕ ꯃꯣꯏꯁꯨ
ꯃꯈꯣꯟ ꯀꯠꯊꯣꯛꯑꯒ
ꯑꯗꯨꯅꯦ ꯅꯨꯗꯜꯁ ꯀꯨꯝꯕ ꯃꯦꯒꯤꯒꯨꯝꯕ ꯆꯥꯔꯁꯨ ꯌꯥꯝ ꯍꯥꯎꯕꯒꯤ ꯇꯥ ꯇ ꯆꯥꯕꯅꯤ ꯃꯣꯏꯗꯤ
ꯑꯁ ꯈꯪꯗ꯭ꯔꯦ ꯇꯥꯏꯌꯦ ꯇꯥꯏꯌꯦ ꯇꯥꯏꯌꯦ